ꯍꯜꯂꯣ
ꯑꯁ ꯀꯜꯒꯤ
ꯀꯔꯤꯅꯣ ꯇꯨꯃꯤꯟꯅ ꯂꯩꯕꯗꯣ
ꯇꯨꯃꯤꯅ ꯂꯩꯇꯦꯗ ꯀꯔꯤꯅ ꯅꯪꯁꯨ
ꯄꯣꯏꯈꯂꯣ ꯇꯦ ꯑꯁ ꯆ ꯆꯥꯕꯨꯅꯦ ꯆꯥꯛ ꯆꯥꯕ ꯂꯣꯏꯔ ꯂꯩꯌꯦꯦ
ꯑꯦ ꯅꯨꯡꯉꯥꯏꯍꯦ ꯀꯩ ꯀꯩ ꯌꯦꯟꯁꯥꯡ ꯑꯃꯨꯛ ꯆꯥꯕ꯭ꯔꯥ ꯑꯞꯇꯅꯟꯗ
ꯃꯣꯏꯒꯤ ꯃꯔꯦꯟ ꯌꯦꯔꯨꯝ
ꯑꯁ ꯑꯣ ꯑꯩꯗꯤ ꯃꯥꯏꯔꯦꯟꯒꯩ ꯌꯦꯔꯨꯝ ꯄꯨꯟꯕꯗꯨꯔꯣ ꯈꯟꯕ
ꯃꯠꯇꯦꯒꯠꯇ ꯑꯩꯒ ꯅꯪꯁꯨ ꯅꯟꯗꯤꯦ ꯌꯨ ꯌꯥꯎꯔꯕꯣ
ꯁꯨꯝ ꯌꯧꯔꯒ ꯆꯥꯛ ꯆꯥ ꯇꯣꯛꯑꯒ ꯅꯪꯒ ꯄꯥꯎ ꯐꯥꯎꯅꯕꯅꯦ ꯍꯧꯖꯤꯛ ꯅꯪꯒ ꯋꯥꯔꯤ ꯁꯥꯝꯁꯤ
ꯏꯔꯨꯕ ꯂꯣꯏꯔꯕꯣ ꯏꯔꯨꯗ꯭ꯔꯤꯕ꯭ꯔꯣ
ꯏꯔꯨꯗ꯭ꯔꯤ ꯍꯣꯔꯦꯟꯟꯅꯔꯨꯔꯒꯦ ꯍꯧꯖꯤꯛꯨꯔ ꯑꯁ ꯍꯣꯔꯦꯟ ꯑꯃꯨꯛ ꯊꯕꯛ ꯂꯩꯔꯦꯗꯤꯀꯣ ꯀꯩꯅꯣ ꯇꯧꯅꯤ ꯍ ꯁꯥꯁꯨ ꯊꯣꯛꯇꯕꯗꯤ ꯉꯁꯤꯗꯤ ꯎꯃꯥꯡꯁꯨ ꯊꯣꯛꯇꯦ ꯑꯗꯨꯒꯤ ꯏꯔꯨꯔꯣꯏ ꯍꯧꯖꯤꯛꯇꯤ
ꯀꯅꯥ ꯀꯅꯥ ꯂꯩꯅ ꯇ
ꯑꯁ ꯎ ꯏꯅꯦꯝꯕꯣꯛꯀ ꯏꯆꯥꯅꯨꯄꯤꯒ ꯇꯨꯃꯤ ꯑꯝꯕꯥꯅꯤꯗ
ꯑꯣ
ꯅꯪꯗꯤ ꯀꯅꯥ ꯂꯩ ꯂꯩ ꯋꯥ
ꯑꯩꯗꯤ ꯍꯧꯖꯤꯛ ꯑꯃꯨꯛꯀ ꯁꯤ ꯑꯃꯒ ꯂꯩꯌꯦꯦ
ꯑꯣ ꯅꯨꯡꯉꯥꯏꯕꯗꯨ ꯅꯪꯅ ꯍꯦꯟꯅ ꯅꯨꯡꯉꯥꯏꯔꯦꯍꯦ
ꯑꯦꯁ ꯅꯨꯡꯉꯥꯏꯇꯦꯗ ꯅꯨꯡꯉꯥꯏꯌꯦ ꯍꯥꯏꯕ ꯇꯥꯔꯦ ꯅꯨꯡꯉꯥꯏꯇꯦꯗ ꯍꯥꯏꯌꯦꯀꯣ ꯅꯨꯡꯉꯥꯏ ꯍꯥꯏꯕ ꯇꯔꯦ
ꯅꯣꯏ ꯚ꯭ꯔꯦꯟꯗꯨꯅ ꯅꯨꯡꯉꯥꯏꯕ꯭ꯔꯥ ꯌꯨꯝꯗꯨꯅ ꯅꯨꯡꯉꯥꯏꯕ꯭ꯔꯥꯅꯦ
ꯆꯃꯂ ꯆꯃꯅ ꯏꯗ
ꯑꯁ ꯀꯔꯤ ꯀꯃꯥꯏꯅ ꯇꯥꯕꯅꯗꯣꯏꯅꯣ ꯑꯁ ꯌꯨꯝꯅ ꯍꯦꯟꯅ ꯅꯨꯡꯉꯥꯏꯔꯝꯅꯤꯗ
ꯆꯃꯅꯩ ꯍꯥꯕ ꯔꯦꯟꯗꯁꯨ ꯑꯗꯨꯝ ꯂꯩꯔꯣ ꯅꯨꯡꯉꯥꯏꯌꯦꯗ
ꯆꯨꯕꯒꯤ ꯈꯔ ꯅꯨꯡꯉꯥꯏꯇꯦ ꯑꯩꯗꯤ
ꯑꯣ ꯅꯣꯡ ꯆꯨꯔꯗꯤ ꯂꯝꯕꯤꯁꯨ ꯐꯠꯇꯦ ꯇꯠꯊꯣꯠ ꯆꯪꯁꯤꯟ ꯇꯧꯕꯗꯣ ꯌꯥꯝ ꯀꯩꯅꯣ ꯇꯧꯕ ꯇꯟꯕꯅꯤ ꯍ ꯅꯆꯦꯗꯣ ꯑꯃꯨꯛ ꯐꯤꯁꯔꯒ ꯂꯩꯔꯕ꯭ꯔꯥ
ꯄꯤꯁ ꯂꯩ ꯃꯖꯦ
ꯈꯤꯇꯪꯁꯨ ꯁꯥꯕꯤꯌꯣꯅ ꯃꯥ ꯃꯥꯒꯤꯗ ꯃꯥ
ꯍꯩꯗꯕꯒꯤꯅꯤꯅꯦ ꯑꯁ ꯌꯨꯝ ꯌꯥꯎꯔ
ꯍꯩꯕꯅꯤꯗ ꯅꯪ ꯅꯍꯥꯟ ꯍꯩꯔꯤꯗꯨꯗꯤ
ꯑꯗꯨ ꯑꯩꯒꯤꯗꯤ ꯍꯥꯏꯌꯦ ꯑꯗꯨ ꯃꯤꯒꯤꯗꯤ ꯍꯩꯇꯕꯀꯣ
ꯌꯥꯔꯦ ꯁꯤꯒꯨꯝꯕ ꯋꯥꯗꯤ ꯇꯣꯛ ꯑꯣ ꯄꯅꯤꯡꯗꯦ
ꯇꯧꯕꯤꯒꯦ ꯄꯩꯁꯥ ꯄꯤꯒꯦꯔꯣ
ꯄꯤꯒꯦ ꯇꯑꯣꯣ ꯍꯧ ꯇꯧꯔꯒ ꯇꯔꯥꯁꯨ ꯌꯥꯔꯦꯅ ꯄꯥ ꯇꯔ ꯎ ꯄꯨꯄꯥ ꯈꯨ ꯔꯝꯕ
ꯋꯥꯟ ꯀꯩꯅꯣ ꯊꯥ ꯑꯃ ꯁꯥꯕꯤꯔꯒ ꯂꯨꯄꯥ ꯇꯔꯥ ꯄꯤꯔꯤꯗꯤ ꯑꯩ ꯏꯃꯒ ꯑꯗꯨꯗꯤ ꯑꯩ ꯁꯤꯔꯗꯤ
ꯍꯗ
ꯌꯨꯝꯗ ꯑꯃꯨꯛ ꯍꯟꯅꯕꯁꯨ ꯇꯟꯕꯗ ꯂꯣꯏꯔꯦ ꯑꯩꯗꯤ ꯑꯁ
ꯑꯗꯨꯝ ꯂꯩꯌꯣꯅꯠꯂꯁꯤ ꯑꯩꯈꯣꯏꯗ ꯅꯨꯡꯉꯥꯏꯇ꯭ꯔꯣ
ꯌꯨꯝꯗꯁꯨ ꯆꯪꯗ꯭ꯔꯗꯤ ꯌꯥꯔꯣꯏꯅꯦ
ꯕꯛ ꯂꯩꯕ꯭ꯔꯅꯦ ꯌꯨꯝꯅ
ꯂꯥꯏꯗ ꯔꯣꯁꯨ
ꯑꯦ ꯆꯕ ꯂꯥꯛꯦ ꯃꯣꯏ ꯀꯩꯅ ꯅꯨꯄꯤ ꯏꯃꯥ ꯈꯠꯇ ꯍꯒ ꯑꯁ ꯅꯃꯥ ꯅꯄꯥꯅ ꯅꯨꯡꯁꯤꯕꯗꯣ ꯅꯨꯡꯁꯤꯕꯗꯣ ꯊꯕꯛꯁꯨ ꯄꯤꯔꯦ ꯑꯗꯨꯅꯤꯁꯨ ꯇꯧꯗꯦ ꯑꯗꯨꯝ ꯅꯨꯡꯉꯥꯏꯔꯜꯂꯦꯕ
ꯊꯕꯒꯗꯂ ꯌꯦꯦꯠ ꯊꯕꯛꯇꯤ ꯌꯥꯝ ꯂꯩꯌꯦ ꯑꯗꯨꯕꯨ ꯑꯩꯅ ꯇꯧꯅꯤꯡꯗꯕꯀꯣ ꯑꯩꯅ ꯇꯧꯍꯟꯕꯒꯤ ꯆꯠꯄꯅꯦꯕ
ꯑꯁ ꯊ ꯊꯕꯔꯦ ꯀꯅꯥ ꯇꯧꯅꯤꯡꯒꯦꯔꯅꯦ ꯊꯕꯛꯄꯨ
ꯑꯗꯨ ꯊꯕꯛꯇꯤ ꯌꯥꯝ ꯂꯩ ꯍꯥꯏꯕ ꯑꯗꯨ ꯇꯟꯕꯒꯤ ꯑꯗꯨꯝ ꯀꯣꯏꯕꯅꯦꯕ ꯑꯩꯁꯦ
ꯑꯣ ꯃꯣꯏꯗꯤ ꯆꯠꯊꯣꯛꯇꯦꯦ ꯅꯣꯏ ꯄꯄꯥ ꯈꯣꯏꯔ ꯃꯃꯥ ꯈꯣꯏꯔ
ꯃꯤ ꯀꯅꯥꯥꯟꯁꯨ ꯂꯩꯍꯗꯦ ꯑꯩꯒꯤ ꯏꯃꯗ ꯀꯩꯅꯣ ꯂꯗꯠꯆꯈꯤꯕ ꯏꯁꯤꯡ ꯌꯦꯡꯉꯨꯀ ꯑꯗꯨꯒ ꯏꯃꯥꯗꯨꯅ ꯃꯣꯏꯒꯤ ꯇꯤ ꯆꯠꯈ꯭ꯔꯦ ꯑꯁꯤ ꯃꯥ ꯇꯥꯕꯒꯤ
ꯅꯨꯡꯉꯥꯏꯔꯦꯅꯦ ꯏꯊꯟꯇ ꯑꯣꯏꯔꯦꯅꯦ ꯑꯗꯨꯗꯤꯆꯥꯨ ꯅꯅꯥꯎꯅ ꯅꯨꯄꯥ ꯑꯗꯣ
ꯅꯅ ꯄꯥ ꯂꯩ ꯂꯩꯗꯤ
ꯀꯥꯏꯗ ꯂꯩꯕ꯭ꯔꯣ ꯃꯥꯗꯤ
ꯌꯨꯝꯗ ꯂꯩꯔꯝꯗꯦꯕ ꯉꯁꯥꯏꯅ ꯆꯠꯊꯧꯕꯤꯗꯣ ꯂꯥꯛꯁꯨ ꯂꯥꯛꯇ꯭ꯔꯦꯗ
ꯁꯟꯗꯔꯕ ꯆ ꯋꯥꯂꯗꯗꯤꯦꯣ ꯅꯕ꯭ꯔꯃ
ꯐꯣꯟꯗꯣ ꯄꯥꯏꯔꯀꯣ ꯆꯗꯤ ꯐꯖꯅ ꯇꯧꯔꯛꯎꯅꯦ ꯃꯣꯏꯗꯣ
ꯑꯁ ꯃꯥꯗꯣ ꯌꯦ ꯐꯖꯅ ꯁꯥꯟꯅꯔꯝꯃꯅꯤ ꯃꯣꯕꯥꯏꯜ ꯂꯤꯖꯟꯒꯨꯝꯕ ꯁꯥꯟꯅꯕ꯭ꯔꯅꯦ
ꯅꯠꯇ꯭ꯔꯗꯤ ꯅꯍꯥꯟꯅꯁꯨꯅꯥꯔꯒ ꯂꯩꯗꯤ ꯃꯥꯗꯣ
ꯑꯩꯈꯣꯏ ꯃꯥꯟꯕꯒꯤꯅꯦ ꯀꯩꯅꯣ ꯃꯆꯦꯁꯤꯡ ꯃꯥꯟꯕꯒꯤꯅꯦ
ꯁꯤꯕꯥ ꯄ ꯂꯩꯆ꯭ꯔꯦ
ꯑꯩꯈꯣꯏꯒꯤꯗꯤ ꯀꯔꯤꯅꯣ ꯍꯥꯏ ꯁ꯭ꯀꯨꯜꯒꯤ ꯃꯇꯝꯗꯗꯤ ꯐꯣꯟ ꯐꯥꯎ ꯂꯩꯗꯅ ꯑꯁ
ꯑꯁꯄ ꯐ ꯄ ꯄꯥꯏꯗꯦꯗ ꯎꯝ ꯑꯗꯨ ꯍꯥꯏ ꯁꯀꯨꯜ ꯍꯥꯏ ꯁ꯭ꯀꯨꯜꯒꯤꯗꯤ ꯈꯔ ꯌꯥꯏꯌꯦ ꯀꯩꯅꯣ ꯁꯦꯀꯦꯟꯗ꯭ꯔꯤ ꯑꯩꯈꯣꯏ ꯀꯥꯔꯒꯜꯁꯨ ꯐꯣꯝ ꯄꯥꯏ ꯗ꯭ꯔꯤꯅ ꯑꯩꯈꯣꯏꯗꯤ ꯃꯤꯒꯤ ꯐꯣꯟꯗ ꯐꯞꯅ ꯌꯦꯛꯑꯅ ꯈꯠꯂꯕꯗꯣ
ꯑꯁ ꯌꯥꯝ ꯌꯦꯡꯅꯤꯡꯕꯗꯣ
ꯀꯩꯅꯣ ꯄꯥꯔꯠ ꯋꯥꯟꯒꯤ ꯅꯨꯄꯥ ꯑꯃ ꯂꯩꯕꯗꯣ
ꯑꯥ
ꯑꯗꯨ ꯅꯨꯄꯥꯒꯤ ꯈꯛꯇ ꯑꯗꯨꯝ ꯐꯣꯟ ꯅꯨꯄꯥ ꯍꯥꯏꯔꯒ ꯂꯩꯕꯗꯣ ꯅꯁꯨꯦ ꯅꯨꯡꯁꯤꯌꯦ ꯀꯁꯣ ꯐꯔ
ꯅꯨꯡꯁꯤꯔꯣ ꯏꯦꯡꯕ
ꯃꯣꯏ ꯑꯗꯨ ꯑꯩꯈꯣꯏ ꯅꯍꯥꯟ ꯔꯦꯟ ꯂꯩꯕꯗꯣ ꯃꯣꯏꯗꯣ ꯍꯧꯖꯤꯛꯀꯥꯟꯗꯤ ꯃꯣꯏꯒꯤ ꯔꯦꯟꯗꯣ ꯄꯤꯊꯣꯛꯇꯕ꯭ꯔꯣ ꯀꯃꯥꯏꯅ ꯇꯧꯕꯔꯣ ꯀꯣ
ꯈꯪꯁꯦ ꯄꯤꯊꯣꯛꯂꯝꯛꯃꯨꯅꯦ ꯅꯪ ꯑꯃꯨꯛ ꯂꯩꯅꯤꯡꯉꯦ ꯍꯥꯏꯕ꯭ꯔꯥ
ꯅꯤꯡꯗꯦꯗ
ꯊꯒ ꯃꯗꯤꯗ ꯄꯤꯊꯣꯛꯂꯕꯅꯤꯍꯦ ꯌꯥꯝ ꯆꯥꯎꯋꯤ ꯑꯗꯨꯗꯤ ꯌꯨꯝꯗꯣ
ꯌꯨꯝꯗꯤ ꯆꯥꯎꯋꯦ ꯑꯗꯣ ꯃꯣꯏꯒꯤꯗꯣ ꯑꯅꯧꯕ ꯁꯦꯝꯗꯤ ꯁꯦꯝꯔꯝꯒꯅꯤꯀꯣ
ꯈꯪꯗꯦꯅꯕꯨꯕꯨꯗꯤ ꯆꯥ ꯃꯣꯏꯗꯥꯛꯅꯣꯧꯕ
ꯑꯦꯁ ꯑꯗꯨꯒꯤ ꯌꯨꯝꯗꯗꯤ ꯑꯗꯨꯒꯤ ꯌꯨꯝꯗꯗꯤ ꯌꯥꯔꯔꯣꯏꯗ
ꯀꯩꯅꯣ ꯐ꯭ꯂꯣꯔꯗꯣ ꯄꯀꯥ ꯑꯣꯏꯔꯗꯤ ꯐ꯭ꯂꯣꯔꯗꯣ ꯄꯀꯥꯔ ꯑꯣꯏꯔꯝꯒꯅꯤ ꯍꯧꯖꯤꯛꯇꯤ
ꯎꯝ ꯑꯗꯨ ꯑꯅꯧꯕ ꯁꯦꯝꯅꯎꯅꯦꯕ ꯌꯥꯗꯕꯅꯦ ꯑꯗꯨꯒꯤ ꯌꯨꯝꯗꯣ ꯐꯠꯇꯕꯩ ꯅꯠꯇ꯭ꯔꯣ ꯃꯣꯏꯗꯣ ꯂꯩꯇꯕ ꯇꯣꯃꯤ ꯀꯅꯥꯁꯨ
ꯈꯪꯦ ꯑꯣ ꯅꯪꯅ ꯍꯥꯏꯕꯗꯨꯗꯤ ꯀꯩꯅꯣꯗꯔ ꯁꯤꯇꯤꯗꯔ ꯑꯩꯅ ꯍꯥꯏꯗꯨꯗꯤ ꯍꯥꯏ ꯁ꯭ꯀꯨꯜꯗ ꯍꯥꯏꯕ ꯅꯪꯅ ꯅꯪꯅꯉꯥꯡꯉꯤꯗꯨꯅ ꯁꯦꯗ
ꯁꯀꯦꯟꯗ꯭ꯔꯔꯤꯗ
ꯑꯣ ꯑꯣ ꯑꯣ ꯑꯣ ꯑꯣ ꯑꯩꯅꯍꯥꯛ ꯉꯥꯡꯕꯗꯨꯗꯤ ꯀꯩꯅꯣꯗꯅꯦ ꯍꯥꯏ ꯁ꯭ꯀꯨꯜꯒꯤ ꯃꯐꯝꯗꯣ ꯑ ꯍꯣꯏ ꯑꯩꯈꯣꯏ ꯌꯨꯝꯗꯣ ꯌꯥꯔꯔꯣꯏ
ꯑꯅꯧꯕ ꯁꯦꯝꯕ꯭ꯔꯥ ꯁꯦꯝꯗꯕ꯭ꯔꯥ ꯈꯪꯗꯕꯤꯅꯦ ꯑꯗꯨꯗ
ꯑꯅꯧꯕ ꯁꯦꯝꯕꯅꯦ ꯍꯧꯖꯤꯛꯇꯤ ꯍꯣꯏ
ꯎꯝ
ꯑꯩꯗꯤ ꯄꯨꯕꯣꯛ ꯈꯣꯏꯒꯤꯗ ꯍꯥꯏꯕꯅꯦ ꯀꯩꯅꯣ
ꯄꯨꯄꯨꯈꯣꯏꯒꯤꯗꯣ ꯀꯃꯥꯏꯅ ꯇꯧꯕꯅꯣ ꯀꯣ
ꯃꯣꯏꯗꯤ ꯐ꯭ꯂꯣꯔꯒꯨꯝꯕꯗꯣ ꯄꯀꯥꯧꯔ ꯇꯧꯔꯝꯕ ꯃꯥꯜꯂꯦ ꯑꯣ
ꯈꯪꯗ꯭ꯔꯦꯁꯨ ꯆꯠꯁꯨ ꯆꯠꯇꯦ ꯃꯣꯏꯗ ꯀꯩꯅꯣ ꯃꯥꯒꯤ ꯑꯉꯥꯡ ꯃꯥꯒꯤ ꯃꯆꯥꯅꯨꯄꯥ ꯑꯃ ꯂꯩꯕꯗꯣ ꯃꯥꯒꯤ ꯌꯨꯝ ꯍꯦꯛ ꯊꯪꯅꯕꯗꯣ ꯑꯗꯨ ꯃꯣꯏꯒ ꯂꯩꯃꯤꯟꯅꯅꯕ ꯃꯥꯜꯂꯦ ꯍꯧꯖꯤꯛꯀꯥꯟꯗꯤ ꯄꯨꯄꯨ ꯈꯣꯏꯗꯣ
ꯍ ꯍꯥꯏꯕ꯭ꯔꯥ
ꯀꯅꯥꯅ ꯀꯅꯥꯅꯣ ꯑꯃ ꯍꯥꯏꯕꯤꯕꯅꯦꯕ ꯂꯩꯃꯤꯟꯅꯈ꯭ꯔꯦ ꯍꯥꯏꯔꯒ
ꯑꯣ ꯑꯣꯏꯔꯝꯒꯅꯤ ꯍꯣꯏ
ꯃꯣꯏꯁꯨ ꯈꯔ ꯀꯩꯅꯣ ꯑꯍꯟ ꯑꯣꯏꯈ꯭ꯔꯦꯅꯀꯣ ꯑꯗꯨꯒꯤ ꯃꯣꯏ ꯑꯅꯤ ꯈꯗꯁꯨ ꯂꯩꯔꯁꯨ ꯋꯥꯒꯅꯤ ꯂꯩꯃꯤꯟꯅꯔꯥꯎꯅꯤ ꯍꯧꯖꯤꯛ ꯀ ꯅꯇ
ꯎꯝ
ꯑꯁꯤ ꯀꯩꯅꯣ ꯕꯖꯥꯔꯗꯁꯨ ꯂꯩꯕꯅꯦ
ꯑꯣ ꯑꯣ ꯑꯣ ꯑꯗꯨ ꯑꯗꯨꯒ ꯑꯣ ꯑꯅꯤ ꯑꯅꯤ ꯈꯛꯇ꯭ꯔꯣ
ꯅꯨꯄꯤꯁꯨ ꯌꯥꯎꯋꯔꯤꯗꯨꯅꯤ
ꯀꯩꯅꯣ ꯅꯨꯄꯥ ꯅꯨꯄꯥ ꯅꯨꯄꯥꯗꯤ ꯑꯅꯤ ꯈꯛꯇꯔꯣ ꯍꯥꯏꯕ
ꯈꯪꯗꯦ ꯑꯅꯤ ꯈꯛꯇꯔꯣ ꯈꯪꯗꯦ ꯑꯩꯁꯨ
ꯎꯝ ꯑꯩꯈꯣꯏꯗ ꯍꯦꯛ ꯍꯦꯛ ꯀꯤꯍꯣꯝ ꯂꯧꯔꯒ ꯆꯥꯕꯗꯣ
ꯑꯥ
ꯑꯗꯨ ꯅꯨꯃꯤꯠꯇꯣ ꯅꯪꯅ ꯀꯤꯕꯗꯣ ꯀꯤꯕꯗꯣ
ꯃꯤꯒꯤ ꯀꯍꯣꯡ ꯇꯧꯔꯒ ꯆꯥꯕꯗ ꯀꯤꯗ꯭ꯔꯗꯤ
ꯎ ꯎꯝ ꯍꯣꯏꯅꯦ ꯑꯗꯨꯒꯤ ꯋꯥꯕꯨꯗꯤ ꯇꯣꯛꯈꯁꯦ ꯑꯗꯣ ꯑꯩꯈꯣꯏ ꯀꯩꯅꯣꯗ ꯂꯥꯛꯄꯗꯣ ꯅꯪ ꯆꯤꯡꯕ꯭ꯔꯥ ꯀꯩꯅꯣ ꯅꯨꯄꯤ ꯑꯃ ꯑꯁꯥꯝ ꯀꯩꯖꯥꯡꯒꯤ ꯅꯨꯄꯤ ꯑꯃꯗꯣ ꯎꯝ ꯒꯟꯈꯤꯌꯪꯒꯤ ꯃꯆꯦ ꯅꯨꯨꯄꯤꯗꯣ ꯅꯟꯈꯤꯌꯥꯪꯒꯤꯤ ꯃꯆꯦ ꯑꯃ ꯂꯩꯌꯦꯅ ꯅꯤꯛꯅꯦꯝ ꯒꯪꯈꯡ ꯍꯥꯏꯕꯗꯣ ꯑꯗꯨ ꯑꯗꯨꯒꯤ ꯅꯨꯄꯤ ꯀꯩꯅꯣꯗ ꯂꯩꯕꯗꯣ ꯕꯤꯜꯗꯤꯡ ꯑꯃꯗ ꯂꯩꯕꯗꯣ
ꯑ ꯑꯣ ꯈꯉꯦ
ꯇꯗꯣꯅ ꯅꯤꯡꯁꯤꯡꯕ꯭ꯔꯥ
ꯎꯝ
ꯎꯝ ꯑꯁꯤ ꯑꯦ ꯑꯁꯨ ꯀꯥ ꯀꯥ ꯀꯥꯎꯈ꯭ꯔꯦ ꯑꯗꯨꯗꯣ ꯃꯝꯕꯗꯣ
ꯎꯝ
ꯀ ꯌꯥꯥꯏꯀꯣ
ꯍꯧꯖꯤꯛꯇꯤ ꯑ ꯃꯤ ꯂꯩꯔꯝꯅꯤ ꯑꯗꯨ ꯃꯣꯏꯒꯤ ꯕꯤꯜꯗꯤꯡꯗꯨꯀꯣ
ꯑꯣ ꯑꯗꯣ ꯑꯗꯨ ꯅꯨꯄꯤꯗꯣ ꯃꯆꯥ ꯑꯅꯤ ꯂꯩꯔꯕꯅꯤ ꯑꯦ ꯑꯃꯔ
ꯀ ꯀꯥꯏꯗ ꯂꯨꯍꯣꯡ ꯀ ꯀꯥꯏꯗ ꯂꯨꯍꯧꯔꯕꯣ ꯃꯣꯏꯗꯤ ꯃ
ꯑ ꯃꯥꯜꯂꯦ ꯃꯥꯗꯣ ꯑꯅꯤ ꯅꯠꯇꯦ ꯑꯃꯅꯦ ꯑꯩ ꯅꯍꯥꯟ ꯎꯕꯗꯣ ꯌꯥꯝ ꯆꯥꯎꯔꯕꯅꯤ ꯀ꯭ꯂꯥꯁ ꯇꯨꯔꯥ ꯇꯝꯗꯧ ꯃꯥꯜꯂꯦ
ꯑꯦ ꯊꯣꯏꯍꯦ
ꯑꯗꯣ ꯀꯩꯅꯣꯗꯣ ꯃꯥꯒꯤ ꯅꯨꯄꯥꯗꯣ ꯃꯁꯥ ꯐꯖꯩꯌꯦ ꯃꯉꯣꯟꯗꯒꯤ ꯍꯦꯟꯅ ꯃꯥꯁꯨ ꯐꯖꯩ ꯑꯗꯨꯕꯨꯀꯣ ꯃꯉꯣꯟꯗꯒꯤ ꯍꯦꯟꯅ ꯐꯖꯩ ꯉꯧꯁꯨ ꯉꯧꯔꯒ ꯀꯣ ꯐꯥꯖꯗꯕꯅꯦ ꯃꯥꯒꯤ ꯅꯨꯄꯥꯗꯣ
ꯃꯥꯒꯤ ꯀꯩꯅꯣ ꯇꯝꯕꯤꯕꯒꯤ ꯑꯣꯏꯔꯔꯕꯅꯦ ꯪ ꯅꯪꯒꯤꯗꯨ ꯄꯥꯏꯔꯤꯅꯦ ꯍꯥꯏꯔꯒꯀꯣ
ꯍꯣꯏꯔꯃꯅꯤ ꯍꯥꯏ ꯅꯨꯡꯁꯤ ꯂꯅꯨꯡꯁꯤ ꯑꯦ ꯏꯁꯩ ꯁꯛꯑꯣꯅ ꯏꯁꯩ ꯁꯛꯃꯤꯟꯅꯕꯗ ꯅ ꯅꯤꯡ ꯑꯤꯡꯕ꯭ꯔꯥ ꯀꯩꯅꯣꯗ ꯍꯥꯏ ꯁ꯭ꯀꯨꯜꯗ ꯑꯩꯈꯣꯏ ꯔꯦꯟ ꯂꯩꯕ ꯃꯇꯝꯗ ꯏꯁꯩ ꯁꯛꯃꯤꯟꯅꯕꯗꯣ
ꯀꯥꯏꯗ ꯔꯣꯝ ꯀꯥꯟꯗ
ꯑꯗꯨꯝ ꯕꯤꯕꯦꯁꯀꯤ ꯏꯁꯩ ꯑꯗꯨꯝ ꯁꯛꯄꯗꯣ
ꯑꯣ ꯍꯣ ꯍꯣ ꯍꯣ ꯍꯣ
ꯏ ꯁꯦꯔꯤ ꯀ꯭ꯔꯣ ꯑꯗꯨꯒ ꯂꯖꯦ ꯅ ꯅꯃꯗꯨ
ꯑꯗꯨꯒ ꯎꯝ ꯀꯩꯅꯣ ꯀꯩꯅꯣ ꯍꯥꯏ ꯁ꯭ꯀꯨꯜ ꯀꯥꯔ ꯁꯦꯀꯦꯟꯗꯔꯤ ꯀꯥꯔꯀꯥꯟꯗ ꯎꯝ ꯎ ꯈ꯭ꯔꯤꯁꯃꯥꯁ ꯃꯇꯝ ꯌꯧꯔꯦ ꯍꯥꯏꯔꯗꯤ ꯗꯥꯟꯁꯀꯨꯝꯕ ꯇꯧꯕꯗꯣ ꯅꯪ ꯌꯥꯎꯗꯕ꯭ꯔꯣꯅꯦ ꯑꯗꯨꯗꯣ
ꯑꯗꯨꯗꯣ ꯑꯩ ꯌꯥꯎꯔꯗꯦ ꯅꯪ ꯌꯥꯎꯔꯝꯒꯅꯤ ꯑꯗꯨꯗꯣ ꯅꯣꯏ ꯂꯩꯀꯥꯏꯅꯤꯅꯀꯣ
ꯏ ꯀꯥꯏꯅꯤꯅ ꯑꯣꯏꯔꯁꯨ ꯅꯪꯅ ꯌꯥꯎꯗꯕ ꯌꯔꯎꯅꯤꯗ
ꯑꯗꯨ ꯅꯠꯇꯦꯍꯦ ꯅꯣꯏꯅ ꯀꯧꯗꯕꯩꯅꯤ ꯀꯩꯅꯣ ꯑꯩꯕꯨ ꯑꯩꯕꯨ ꯑꯃꯨꯛ ꯇꯥꯏꯁꯤꯟꯅꯔꯛꯑꯦ
ꯑꯩꯈꯣꯏꯅ ꯀꯧꯗꯕ꯭ꯔꯣꯅꯦ ꯅꯪ
ꯅꯣꯏꯅ ꯀꯧꯕꯤꯗꯦ ꯑꯩꯗꯤ ꯑꯩꯗꯤ ꯂꯋꯥ ꯌꯥꯝ ꯇꯥꯕꯅꯤꯅ ꯅꯣꯏꯅ ꯑꯩꯕꯨ ꯈꯪꯕꯤꯗ꯭ꯔꯦ ꯑꯗꯨꯒꯤ ꯃꯇꯝꯗꯣ
ꯃꯆꯤꯟ ꯍꯦꯛ ꯀꯧꯔꯒ ꯃꯥꯁꯨ ꯂꯥꯛꯇꯕꯗꯣ ꯏ ꯃꯁꯤꯍꯦ
ꯏ ꯏꯕ꯭ꯔꯠꯇꯦ ꯑꯗꯨ ꯀꯩꯅꯣ ꯔꯦꯟ ꯂꯩꯕ ꯃꯇꯝꯗ ꯏꯕꯥꯅꯤꯗꯣ ꯁꯔꯤ ꯑꯗꯣ ꯏꯁꯩ ꯁꯛꯑꯒ ꯁꯛꯒ ꯑꯩꯅ ꯍꯥꯟꯅ ꯁꯛꯀꯅꯤ ꯅꯪꯅ ꯅꯪꯅ ꯑꯃꯨꯛ ꯑꯃꯨꯛ ꯁꯠꯂꯛꯑꯦ ꯑꯗꯣ ꯂꯟꯖꯦꯜꯅ ꯅꯣꯛꯞꯄꯗꯣ ꯑꯁ ꯑꯁ ꯌꯥꯥꯎꯔꯒ
ꯑꯗꯨꯒ ꯑ ꯑꯗꯨꯒꯤ ꯃꯇꯝ ꯑꯗꯣ ꯂꯪꯖꯦꯜꯗꯣ ꯌꯥꯝ ꯅꯣꯏꯕꯅꯤꯀꯣ
ꯎꯝ ꯑꯦ ꯅꯣꯏꯗꯕꯅꯦ ꯀ꯭ꯂꯥꯁ ꯃꯥꯗꯣ ꯍꯥꯏ ꯁ꯭ꯀꯨꯜ ꯀꯥꯔꯀꯥꯟꯗ ꯅꯣꯏꯕꯅꯦ ꯑꯣ ꯁꯦꯀꯦꯟꯗꯔꯤ ꯀꯥꯔꯀꯥꯟꯗ